ꯁꯤꯗ ꯀꯩꯅꯣ ꯊꯥꯔꯇꯤ ꯃꯤꯅꯠ ꯃꯁꯥ ꯃꯊꯗ ꯑꯗꯨꯝ ꯀꯛꯈꯤꯕ꯭ꯔꯥ
ꯇꯕ
ꯃꯊꯟꯇ ꯑꯗꯨꯝ ꯊꯥꯔꯇꯤ ꯃꯤꯅꯤꯠꯇ ꯑꯗꯨꯝ ꯀꯛꯆꯈꯤꯕꯅꯦ ꯍꯥꯏꯕ
ꯊꯥꯔꯇꯤ ꯃꯤꯅꯠ ꯍꯥꯏꯔꯣ ꯊꯥꯔꯇꯤ
ꯋꯥꯟ ꯊ꯭ꯔꯤ ꯋꯥꯟ ꯊ꯭ꯔꯤ ꯍ
ꯑꯆꯥ ꯑ
ꯅꯥ ꯎꯗꯣꯏꯗ
ꯎꯝ
ꯅ ꯀꯩ ꯃꯥꯏꯒꯕꯤꯗ
ꯅꯦꯕ ꯑꯦꯟꯗꯤ ꯁꯔꯣ
ꯂꯣꯏꯕ ꯌꯥꯕ
ꯑꯣꯏꯔꯔ ꯂꯣꯏ ꯀꯁ ꯁꯚꯦꯟꯇꯤꯟ ꯌꯦꯡꯉꯝꯕꯅꯤ
ꯎꯝ ꯍꯌꯦꯡ ꯀꯥꯏꯅꯗꯣꯏꯅꯤ
ꯎꯝ ꯌꯥꯝ ꯁꯥꯎꯅꯤꯡꯉꯦ ꯍꯥꯏꯕ ꯃꯃꯥꯗ ꯌꯥꯝ ꯁꯥꯎꯅꯤꯡꯉꯦ ꯃꯃꯥꯗ ꯌꯥꯝ ꯍꯥꯟꯋꯥ
ꯁꯥꯟꯨ ꯀꯁꯤ ꯀꯩ ꯄꯥꯏ ꯂꯩꯦ ꯑꯗꯨꯝ ꯃꯃꯥ ꯂꯩꯔꯝꯕꯩ ꯅꯠꯇ꯭ꯔꯣ ꯃꯕꯥꯅꯤ ꯊꯦꯡꯅꯩꯗꯨꯣ ꯅꯠꯇ꯭ꯔꯗꯤ ꯃꯕꯥꯅꯤ ꯀꯩꯁꯨ ꯊꯦꯡꯅꯔꯝꯃꯣꯏ ꯀꯩꯅꯣ ꯑꯗꯨ ꯈꯟꯗꯣꯛ
ꯑꯗꯨꯁꯨ ꯈꯪꯗꯦꯕꯌꯥꯝꯁꯨꯃꯤ ꯍꯥꯏꯥꯡ
ꯑꯁ ꯀꯥꯏꯅꯔ ꯑꯗꯨꯝ ꯑꯩ ꯀꯥꯏꯅꯕ ꯉꯥꯏꯅꯦ ꯍꯦꯔꯣꯗꯨꯅ ꯇꯣꯆꯔ ꯇꯧꯕꯅꯤꯅ ꯌꯦꯡꯅꯤꯡꯉꯤꯁꯦ
ꯎꯝ ꯃ ꯇꯥꯏ ꯇ ꯍ ꯀꯥꯏ
ꯗꯕꯜ ꯍꯦꯂꯤꯁꯀꯤ ꯕꯣꯇꯝꯗꯣ
ꯑꯥ
ꯑꯗꯨꯗꯣ ꯀꯩꯅꯣ ꯍꯥꯏꯐꯦꯠ ꯌꯦꯡ ꯃꯨꯜ ꯖꯤꯁꯤ ꯏꯃꯅꯕꯦꯟ
ꯑꯗꯨꯗꯣ ꯑꯁꯦꯡꯕꯗꯗꯤ ꯀꯩꯅꯣ ꯁꯔꯤꯜ ꯁꯤꯔꯤꯁꯇꯨꯒꯤ ꯑꯣꯏꯅꯗꯤ ꯀꯌꯥ ꯐꯖꯗꯦꯕꯀꯣ ꯍꯥꯏꯗꯤ ꯐꯗꯤ ꯐꯖꯩꯕ ꯁꯦꯝꯦꯡꯕꯗꯗꯤ ꯎꯝ ꯏꯅꯥꯎꯕꯤꯅ ꯊꯤ ꯌꯥꯏ ꯁꯛ ꯂꯩꯕ ꯑꯩꯅ ꯑꯣꯞꯁꯀ꯭ꯔꯤꯟꯗ ꯎꯕꯅꯤꯅ ꯐꯖꯩꯑꯕ
ꯍ ꯊꯤꯔꯤ ꯊꯩꯅꯣꯟ
ꯁꯤ ꯍꯦ ꯍꯥꯏꯗꯤ ꯃꯣꯏꯒꯤ ꯁꯤꯔꯤꯁ ꯈꯦ ꯈꯦꯗꯨꯗꯗꯤ ꯃꯠ ꯑꯗꯨꯒꯤ ꯌꯥꯝ ꯀꯩꯅꯣ ꯑꯍꯟ ꯃꯥꯜꯂꯤ ꯗꯅ
ꯑꯗꯨꯅ ꯃꯣꯏꯁꯦ ꯆꯍꯤ ꯀꯌꯥꯅꯣ ꯃꯇꯨꯡꯗ ꯊꯦꯡꯅꯕ ꯁꯥꯕꯩꯟꯗꯅ
ꯈꯪꯗꯦ ꯑꯩꯒꯤ ꯃꯁꯛ ꯌꯥꯝ ꯐꯖꯩꯑꯕ
ꯑꯩꯁꯨ ꯐꯖꯩ ꯍꯥꯏꯕ ꯃꯁꯛꯇꯣ ꯌꯥꯝ ꯅꯨꯡꯁꯤꯕ ꯑꯩ ꯊꯥꯏꯦꯅꯦ ꯈꯪꯗꯦ ꯌꯥꯝ ꯀꯩꯅꯣ ꯇꯧꯕꯗꯣ ꯗꯣꯅꯣꯟꯒ ꯂꯥꯎꯔ ꯃꯃꯥꯏꯒꯒ ꯌꯥꯝ ꯊꯤ ꯅꯨꯡꯁꯤ ꯍꯥꯏꯕ
ꯌꯥꯝ ꯑꯗꯣ ꯃꯥꯗꯣ ꯕ꯭ꯔꯗꯔꯒꯤ ꯔꯣꯜꯗꯣ ꯑꯣꯗꯤꯁꯟ ꯑꯣꯏꯅ ꯇꯧꯔꯝꯃꯦ ꯃꯥ ꯕ꯭ꯔꯗꯔꯗꯣ ꯃꯅꯥꯎꯄꯥꯗꯣ ꯑꯗꯨꯒꯤ ꯔꯣꯒꯤ ꯑꯣꯗꯤꯁꯟ ꯑꯣꯏꯅ ꯇꯧꯔꯝꯃꯦ
ꯆꯥꯟꯅꯔꯨꯏꯒꯦ ꯃꯁꯛꯇꯣ ꯃꯅꯥꯎꯄꯥꯗꯣ ꯑꯃꯗꯨꯒ ꯑꯗꯨꯝ ꯆꯥꯟꯅꯖꯒꯦ
ꯍ ꯍꯣ
ꯈꯪꯗꯦ ꯑꯩ ꯑꯩ ꯑꯩꯒꯤ ꯑꯣꯏꯅꯗꯤ ꯁꯨꯡꯌꯥ ꯌꯥꯔꯣꯏ ꯑꯗ ꯑꯗꯨ ꯍꯥꯏꯔꯒ ꯀꯩꯅꯣꯒꯤ ꯅꯪꯅ ꯍꯥꯏꯔꯝꯕꯗ ꯒꯦꯁ ꯍꯥꯏꯕ꯭ꯔꯣ ꯀꯩꯅꯣꯝ ꯍꯥꯏꯕꯗꯣ ꯑꯗꯨꯗꯨ ꯀꯩꯅꯣꯔꯤꯦꯁ ꯍꯥꯏꯐꯦꯠ ꯄꯥꯏ ꯄꯤꯊꯣꯛ ꯃꯥꯜꯂꯦ ꯇꯣꯞꯇꯣ ꯆꯤꯁꯦꯡ ꯍꯥꯏꯐꯦꯠ ꯃꯥꯜꯂꯦꯕ ꯍꯣꯏ ꯆꯁꯦꯡꯅꯕꯨꯗꯤ ꯌꯥꯝ ꯆꯥꯝꯅꯒ ꯍꯦꯟꯅ ꯐꯖꯩꯀꯣ
ꯑ ꯍꯣꯏ ꯐ ꯐꯖꯕ ꯃꯥꯡꯉꯒ ꯌꯦꯡꯉꯒꯗꯤꯌꯥ ꯀꯟ ꯐꯖꯔꯛꯇꯕꯅꯤ
ꯈꯪꯗꯦ ꯑꯩ ꯍꯧꯖꯤꯛ ꯄꯦ ꯕꯦꯛ ꯉꯥꯏꯔꯕꯗ ꯁꯤꯗꯣꯏꯅꯦ ꯉꯥꯏꯕꯗ
ꯑꯁ ꯑꯩ ꯄꯁꯗ ꯍꯕꯀꯤ ꯏꯁꯄꯣꯏꯂꯔꯁꯨ
ꯑꯩ ꯉꯥꯏꯕꯔꯤꯁꯤ ꯤꯗ ꯈꯪꯗꯦ ꯑꯗꯨꯗ ꯃꯕꯥꯅꯤ ꯁꯣꯡꯈ꯭ꯔꯥꯡꯗꯒ ꯌꯥꯝꯅ ꯀꯩꯅꯣ ꯇꯧꯕꯤꯌꯦ ꯑꯩ ꯀꯣꯟꯅ ꯍꯧꯖꯤꯛꯇ ꯃꯕꯥꯅꯤꯒꯤ ꯅꯍꯧꯅꯅ ꯂꯣꯏꯅ ꯌꯥꯝ ꯌꯦꯡꯉꯦ ꯍꯥꯏꯕꯩ
ꯑꯗꯨꯗꯣ ꯍꯣꯏ ꯊꯣꯛꯇ꯭ꯔꯤꯉꯥꯏꯗꯩ ꯃꯕꯥꯅꯤ ꯌꯥꯝꯅ ꯑꯗꯨꯃꯥꯏꯅ ꯇꯧꯈ꯭ꯔꯦ
ꯈꯪꯗꯦ ꯑꯩ ꯃꯕꯥꯅꯤ ꯁꯨꯝꯕ ꯈꯪꯗꯦ ꯀꯩꯅꯣꯗꯒꯤ ꯑꯩꯗꯣ ꯏꯟꯁꯇꯥꯒ꯭ꯔꯥꯝꯗ ꯑꯃ ꯀꯩꯅꯣꯅ ꯇꯣꯞꯅ ꯑꯉꯥꯡ ꯑꯣꯏꯔꯒ ꯕꯣꯇꯝꯅ ꯑꯍꯟ ꯑꯣꯏꯕꯒꯤꯅ ꯑꯩꯁꯦ ꯊꯦꯡꯅꯈꯤꯕꯅꯦꯕ ꯑꯗꯨꯗ ꯑꯩꯅ ꯑꯁ ꯀꯩꯅꯣꯅꯦ ꯃꯁꯛꯁꯦ ꯌꯥꯝ ꯐꯖꯩꯅꯦ ꯑꯅꯤ ꯈꯪꯗꯦ ꯑꯩ ꯕꯣꯇꯣꯝ ꯑꯩ ꯑꯍꯥꯟꯕꯗꯅꯦ ꯍꯥꯏꯕ ꯕꯣꯇꯣꯝꯅꯦ ꯈꯪꯉꯒ ꯑꯗꯨ ꯌꯥꯝ ꯄꯥꯝꯃꯤꯗ ꯑꯩ ꯃꯁꯛꯇꯨ ꯄꯨꯔꯥ ꯖꯄꯥꯅꯤꯁ ꯃꯥꯜꯂꯦ ꯌꯥꯝ ꯄꯥꯝꯖꯈ꯭ꯔꯕ ꯍꯥꯏꯇꯥꯔꯦꯅꯦ ꯑꯁ ꯑꯁꯤꯗꯤ ꯌꯦꯡꯕ ꯌꯥꯔꯔꯣꯏꯅꯦ ꯌꯦꯡꯉꯦ ꯑꯗꯨꯗꯒꯤꯗꯤ ꯑꯗꯨꯝ ꯍꯈ ꯍꯣꯏꯒꯦ ꯏꯗ
ꯑꯗꯨ ꯉꯅꯧꯕꯕꯨꯗꯤꯀꯣ ꯑꯗꯨꯝ ꯁꯥꯎꯕ ꯊꯔ ꯂꯩꯕ ꯑꯗꯨꯝꯁꯩ
ꯐꯖꯩ ꯐꯖꯩ ꯑꯗꯨꯕꯨꯗꯤ ꯈꯪꯗꯦ ꯌꯥꯝ ꯃꯁꯛ ꯌꯥꯝ ꯅꯨꯡꯁꯤ ꯍꯥꯏꯁꯤꯅꯦ ꯃꯥꯗꯣ ꯑꯗꯨꯝ ꯑꯗꯨ ꯃꯥꯗꯣ ꯈꯔ ꯆꯠꯒꯠꯅꯕ ꯁꯥꯕ ꯄꯛꯑꯣꯏ ꯍꯥꯏꯕ ꯃꯁꯛꯇꯣ
ꯍꯣꯏ
ꯑꯗꯨꯅ ꯑꯗꯨꯃꯥꯏꯅ ꯑꯗꯨꯝ ꯂꯦꯝꯕꯁꯨ ꯑꯗꯨꯝ ꯐꯩ ꯍꯥꯏꯕ ꯑꯁ ꯎꯕꯣꯡꯒꯤ ꯁꯦꯔꯤꯁꯤꯇꯨꯅ ꯃꯔꯣꯝ ꯀꯔꯝ ꯀꯥꯟꯗ ꯊꯣꯛꯂꯛ ꯇꯣꯏꯅꯣ ꯈꯪꯗꯦ ꯑꯩ ꯀꯣꯛꯀ ꯉꯥꯎꯔꯦ ꯑꯩꯁꯦ ꯉꯥꯏꯕꯗ ꯉꯥꯏꯕꯗ ꯄꯥꯏꯂꯣꯠꯅ ꯄꯪꯊꯣꯛ ꯊꯣꯛꯅꯤ
ꯇꯤꯛꯀꯦꯠꯇꯨ ꯍꯦꯕꯟꯗꯁꯨ ꯗꯤꯁꯑꯄꯣꯏꯟꯇꯦꯠꯅꯦꯕ ꯑꯣꯏꯁꯦ ꯌꯦꯡꯗꯦꯕ ꯑꯩ ꯅꯨꯡꯉꯥꯏꯇꯦꯕ
ꯑꯩ ꯌꯦꯡꯗꯦ ꯑꯩ ꯑꯩ ꯀꯩꯅꯣ ꯈꯪꯗꯦ ꯐꯣꯔꯠꯀ ꯖꯦ ꯃꯅꯥꯏꯒꯁꯦ
ꯑꯩ ꯌꯥꯝ ꯀꯟꯅ ꯄꯥꯝꯖꯩ ꯏꯅꯥꯎꯄꯤꯗꯨꯗꯤ ꯌꯥꯝ ꯉꯥꯏꯖꯕ ꯏꯅꯥꯎꯄꯤꯁꯦ ꯍꯣꯏ ꯑꯩꯈꯣꯏꯁꯦ ꯁꯤꯗ ꯅꯨꯄꯤ ꯑꯍꯨꯝ ꯂꯩꯔꯤꯁꯦ ꯌꯥꯝ ꯉꯥꯛꯇ ꯌꯦꯡꯉꯨ ꯉꯥꯛꯇ ꯏꯅꯥꯎꯄꯤꯒꯤꯅꯤ
ꯋꯥꯔꯤ ꯁꯥꯅꯕ ꯅꯨꯉꯥꯏꯔꯁꯨ
ꯑꯃꯅ ꯌꯦꯡꯗꯦꯕꯀꯣ ꯑꯃꯅ ꯃꯪꯒ ꯄꯥꯏꯕ
ꯎꯝ ꯎꯝ ꯌꯥꯔꯦ ꯌꯥꯔꯦ ꯌꯥꯋꯣꯏ ꯄꯕꯥ ꯃꯤꯠꯇꯣꯛꯑꯁ‌ꯦ ꯑꯩ ꯑꯩ ꯑꯩ ꯃꯄꯥ ꯉꯝꯗꯦ ꯑꯣ
ꯑ ꯏꯅꯥꯎꯄꯥꯁꯨ ꯆꯠꯈꯤꯕ ꯂꯩꯔꯤꯁꯦ ꯌꯦꯡꯉꯣꯕ ꯏꯅꯧꯄꯥ ꯑꯩꯈꯣꯏ ꯗꯥ ꯍꯣꯏ ꯄꯨꯔꯥ ꯍꯣꯃꯣꯐꯣꯕꯤꯛ
ꯏꯁ ꯑꯩꯈꯣꯏꯗꯤ ꯑꯩꯈꯣꯏ ꯈ‌ꯣꯏ ꯃꯥꯖꯨꯅꯤ
ꯑꯗꯒꯤ ꯃꯥꯅꯦꯕ ꯑꯩꯈꯣꯏꯁꯨ ꯑꯗꯨꯒ ꯑꯩꯈꯣꯏ ꯅꯨꯄꯤ ꯑꯍꯨꯝꯁꯤꯅ ꯄꯨꯟꯁꯤꯜꯂꯒ ꯁꯋꯥꯏꯗ ꯀꯩꯗꯧꯔꯤꯅꯣ ꯈꯪꯗꯦ
ꯁꯤ ꯅꯪ ꯅꯪ ꯅꯪꯅ ꯃꯦꯟ ꯀꯣꯁꯅꯤꯗ
ꯆꯣꯍꯦ ꯅꯨꯡꯁꯤ ꯃꯥꯅ ꯆꯤꯆꯦꯒꯤ ꯄꯥꯝꯕꯒꯤ ꯌꯦꯡꯖꯔꯒ
ꯇꯦꯡꯗꯅ ꯃꯈꯥ ꯃꯈꯥ ꯃꯊꯪ ꯃꯊꯪ ꯅꯪꯅ ꯋꯤꯌꯥꯔ ꯍꯥꯏꯔꯛꯑꯦ ꯋꯤꯌꯥꯔꯗꯤ ꯄꯔꯐꯦꯛꯇꯦ ꯂꯥꯏꯟ ꯍꯥꯏꯕꯗ ꯄꯔꯐꯦꯛꯇꯦ ꯂꯥꯏꯟꯗ ꯂꯩꯅꯦ ꯍꯥꯏꯕ ꯑꯩꯅ ꯐꯤꯕꯝ ꯁꯣꯛꯄꯤꯁꯦ ꯑꯩ ꯇꯁꯦꯡꯅ ꯔꯤꯕꯦꯟꯁ ꯗꯨꯗꯒꯤ ꯀꯩꯁꯨ ꯃꯤ ꯃꯤꯅ ꯉꯝ ꯌꯥꯝ ꯌꯦꯡꯅꯤꯡꯕ ꯑꯣꯏꯗ꯭ꯔꯦꯕ ꯑꯗꯨ ꯅꯪꯅ ꯑꯍꯥꯟꯕ ꯀꯩꯅꯣ ꯇꯧꯕꯗꯣ ꯔꯦꯗ ꯑꯦꯟꯕꯦꯂꯞ ꯀꯩꯅꯣꯝ ꯍꯥꯏꯔꯛꯈꯤꯕꯅꯤꯅꯦ
ꯑꯥꯎ ꯀꯩꯅꯣꯒꯤꯗꯣ ꯀꯩꯅꯣꯒꯤꯗꯣ
ꯎꯝ ꯑꯗꯨ ꯍꯥꯏꯔꯒ ꯕꯤꯂꯤꯒ ꯀꯩꯅꯣꯒꯗꯣ ꯇꯣꯛꯅꯔ ꯃꯥꯜꯂꯦ
ꯕꯤꯊꯤꯕꯦꯠ ꯇꯣ ꯃꯣꯏꯗꯨ ꯀꯩꯅꯣꯝ ꯍꯥꯏ ꯎ ꯕꯤꯂ ꯒꯤ ꯅꯤꯗꯅ ꯄꯩꯁꯥ ꯄꯦꯃꯦꯟ ꯇꯧꯔꯒ ꯕꯦꯞꯀꯤ ꯅꯠꯇꯦ ꯕ ꯄꯩꯁꯥ ꯄꯤꯔꯒ ꯕꯤꯂꯤꯒꯤꯅ ꯄꯤꯔꯝꯗꯦꯌꯦ ꯄꯩꯁꯥ ꯑꯃꯒꯤ ꯑꯗꯨꯗꯣ ꯕꯦ ꯅ ꯕꯦꯕꯤꯗ ꯍꯥꯏꯗꯣꯛꯇꯦ ꯍꯥꯏꯕ ꯀꯩꯅꯣꯝ ꯍꯥꯏ ꯑꯗꯨꯒꯤ ꯃꯇꯥꯡꯗ ꯈꯠꯅꯕ ꯃꯥꯜꯂꯤ
ꯈꯪꯗꯦ ꯃꯣꯏꯅ ꯐꯦꯟ ꯁꯔꯚꯤꯁ ꯂꯣꯏꯈꯤꯕꯒꯤꯅꯤ ꯀꯥꯏꯅꯒ ꯌꯥꯝ ꯁꯤꯗ ꯍꯧꯋꯦꯕ
ꯑꯗꯨꯗꯤ ꯍꯥꯏꯌꯦꯕ ꯑꯗꯣ ꯃꯃꯥꯏ ꯐꯦꯟ ꯁꯥꯔꯚꯤꯁꯇꯤ ꯃꯥꯟꯗꯕꯅꯦ ꯍꯦꯉꯦ
ꯍꯣꯏ ꯌꯥꯝ ꯃꯅꯨꯡꯕꯨꯗꯤ ꯌꯧꯔꯣꯏꯁꯦ
ꯍꯣꯏ ꯍꯣꯏ ꯌꯦꯡꯕꯗꯁꯨ ꯅꯨꯡꯉꯥꯏꯇꯦꯕ ꯃꯥꯅꯤꯁꯨ ꯌꯥꯝꯊꯤꯅ ꯁꯤꯞ ꯇꯧ ꯌꯥꯝ ꯆꯥꯟꯅꯖꯕꯅꯦ
ꯀꯝꯄꯣꯔ ꯀꯦ ꯍꯦꯔꯣ ꯍꯦꯔꯣꯏꯅꯤ ꯑ ꯍꯦꯔꯣꯏꯅꯤ ꯍꯥꯏꯒꯦ ꯇꯧ ꯑ ꯍꯦꯔꯣ ꯑꯅꯤ ꯗꯣ ꯀꯥꯔꯝ ꯀꯥꯟ ꯊꯣꯛ ꯂꯛ ꯇꯣꯏ ꯖꯠꯅꯤ ꯑ ꯃꯕꯥꯅꯤ ꯌꯦꯡꯅꯤꯡꯉꯦ ꯑꯄꯨ ꯒꯥ ꯃꯥꯜ ꯒ ꯍꯗꯣ ꯃꯥꯏ ꯂꯩꯥꯏꯗꯦꯅꯦ ꯃꯥꯏ ꯂꯣꯞꯄꯣ ꯍꯥꯏꯕ꯭ꯔꯣ ꯑꯣꯄꯣ ꯃꯥꯏ ꯂꯩ ꯍꯥꯏꯕ꯭ꯔꯣ ꯃꯥꯏ ꯂꯣ
ꯄꯣ ꯃꯥ ꯑꯄꯣ ꯃꯥ
ꯑꯄꯣꯝꯝꯕ ꯑꯗꯨ ꯌꯦꯡꯅꯤꯡꯉꯦ ꯑꯩ ꯀꯦꯝꯄꯣꯔꯁꯤꯒꯤ ꯃꯕꯥꯅꯤ ꯁꯥꯏꯟꯗ ꯌꯥꯝ ꯀꯟ ꯅꯨꯡꯉꯥꯏꯌꯥꯎꯗꯦ ꯍꯥꯏꯌꯦꯕ ꯑꯃꯥ ꯄꯂꯣꯠ ꯇꯨ ꯁꯨ ꯑꯩꯅ ꯌꯦꯡꯅꯤꯡꯕ ꯑꯣꯏꯗꯦꯕ ꯑꯗꯨꯒꯤ ꯖꯅꯔꯥꯗꯣ
ꯋꯥ ꯄꯔꯁꯅꯦ ꯀꯣ ꯋꯥꯀꯥꯔꯁꯅꯦꯕ
ꯀꯗꯣ ꯌꯥꯅꯣ
ꯃꯕꯅꯤꯗꯤ ꯀꯣ ꯋꯥꯀꯔꯁ ꯅꯤ ꯍꯥꯏꯕꯥ
ꯍꯣꯏ ꯑꯗꯣ ꯅ ꯃꯣꯏ ꯐ ꯐꯦꯟ ꯁꯔꯔꯤꯁꯁ ꯇꯧꯗꯕꯗꯣ ꯀꯩꯝ ꯀꯥꯏꯗꯦꯕꯥ ꯇꯥꯁꯦꯅ ꯍꯥꯏꯗ ꯑꯩꯈꯣꯏꯗꯤ ꯁꯀꯣꯏꯕ ꯂꯩ
ꯑꯗꯨꯏ ꯃꯣꯏ ꯃꯣꯏꯗꯤ ꯍꯣꯏ ꯃꯕꯥꯅꯤꯒꯤꯗꯤ ꯀꯩꯀꯥꯁꯨ ꯈꯟꯖꯤꯜꯂꯨꯗꯦꯕ ꯑꯣ ꯑꯗꯨꯒꯅꯦ ꯑꯁ ꯑꯇꯩ ꯊꯣꯛ ꯂꯛꯏ ꯃꯌꯥꯝꯁꯦ ꯀꯥꯏꯅꯗꯤ ꯅꯨꯡꯉꯥꯏꯔꯣꯏꯍꯦ
ꯄꯔꯁꯟꯇꯥ ꯖꯨ ꯃꯥꯔ ꯊꯃꯣꯏ ꯀꯥꯏꯅꯤ ꯀꯞꯅꯤ ꯍꯥꯏꯕ ꯑꯩ
ꯍꯧꯖꯤꯛ ꯌꯨꯅꯤ ꯌꯨꯃꯤꯅꯤꯌꯥꯁꯤꯔ ꯑꯩ ꯉꯥꯏꯖꯔꯤꯕ ꯅꯦ
ꯑꯍꯣ ꯑꯍꯣ ꯑꯦ ꯑꯦꯁ ꯋꯤꯂꯤꯌꯝꯒ ꯑꯦꯁ ꯋꯤꯂꯤꯌꯝꯗꯨꯣ ꯍꯟꯇꯛ ꯀꯟꯅ ꯋꯤꯂꯤꯌꯝ ꯑꯦꯁ ꯍꯥꯏꯕ ꯑꯩ ꯋꯤꯂꯤꯌꯝ ꯍꯥꯠꯄ ꯇꯥꯅꯥ ꯑꯩꯕꯨ ꯋꯤꯜꯂꯝ ꯁꯦꯁ ꯇꯣ ꯂꯃꯤꯟ ꯑꯗꯨ ꯑꯩ ꯑꯃꯨꯛ ꯕꯤꯗꯤꯑꯣ ꯌꯦꯡꯃꯣ ꯌꯦꯡꯕ ꯋꯤꯂꯤꯌꯝꯅ ꯀꯩꯅꯣ ꯇꯧꯕꯩ ꯉꯥꯅꯨ ꯇꯥꯟꯅꯕꯤ ꯑꯦꯁ
ꯑ ꯑꯧ ꯍꯣꯏ ꯑꯗꯨ ꯀꯩꯅ ꯀꯗꯥꯏ ꯀꯅꯣꯝ ꯆꯠ ꯇꯥꯏ ꯀꯗꯥꯥꯏꯅꯣ ꯇꯒꯦ
ꯀꯩꯅꯣꯅꯤ ꯈꯪꯗꯦ ꯕꯣꯂꯤꯌꯝꯗꯣ ꯌꯥꯝ ꯆꯥꯅꯤ ꯍꯥꯏꯕ ꯑꯦꯖꯀ
ꯍ ꯑꯗꯨ ꯑꯃꯗꯨꯗꯤ ꯑꯉꯥꯡ ꯃꯆꯥꯅꯤ ꯄꯨ ꯌꯦꯉꯗꯨ
ꯑꯗ ꯑꯃꯗꯁꯨ ꯀꯩꯅꯣ ꯇꯧꯍꯜꯂꯤꯁꯤ ꯐꯅ ꯑꯉꯥꯡ ꯃꯆꯥ ꯇꯥꯏꯞ ꯇꯧꯔꯦ ꯍꯥꯏꯔꯁꯤ ꯃꯥ ꯑꯗꯨꯝ ꯀꯩ ꯍꯥꯏꯅꯤ ꯎ ꯀꯩꯅꯣ ꯇꯧꯗꯕꯗꯣ ꯑꯇꯣꯞ ꯇꯥꯏꯞꯇ ꯕꯤꯍꯦꯕ ꯇꯧꯗꯣꯔꯤꯁꯤꯗꯤ ꯑꯇꯣꯞꯄ ꯖꯒꯥꯗ ꯐꯅ ꯇꯧꯖꯔꯗ ꯑꯗꯨꯝ ꯀꯩꯅꯣ ꯇꯧꯕ ꯍꯩꯕ ꯍꯥꯏꯇꯥꯔꯦꯅꯦ ꯑꯁ ꯑꯩ ꯗꯨꯃꯨꯟꯗꯤꯒꯤꯁꯨ ꯑꯅꯧꯕ ꯗꯨꯃꯨꯟꯗꯤ ꯍꯥꯏꯔꯒ ꯊꯣꯃꯥꯁꯀ ꯀꯣꯡꯒ ꯌꯥꯝ ꯌꯦꯡꯅꯤꯡꯉꯦꯀꯣ ꯑꯅꯧꯕꯗꯣ ꯑꯩ ꯌꯥꯝ ꯅꯨꯡꯉꯥꯏꯇꯕ ꯃꯥꯜꯂꯦ
ꯎꯅꯤ
ꯀꯩꯅꯣꯗꯤ ꯀꯔꯤꯑꯕ ꯃꯕꯥꯅꯤꯒꯤꯗꯣ ꯌꯣꯁꯀꯥꯏꯒꯤ ꯀꯩꯅꯣꯗꯨ ꯕꯁ ꯁꯛꯇꯝꯗꯒ ꯌꯥꯝ ꯊꯤꯅ ꯈꯦꯠꯅꯔꯅꯤꯕ ꯑꯩ ꯈꯪꯉꯦꯕ
ꯁꯇ ꯁ ꯏꯅꯣꯁꯦ
ꯌꯔꯁꯀꯥꯏꯗꯅ ꯑꯃꯗꯨꯅ ꯐꯅ ꯀꯩ ꯍꯥꯏꯅꯤ ꯦꯐ꯭ꯂꯦꯛꯇꯤꯡ ꯅꯠꯇꯦꯗꯅ ꯃꯥ ꯁꯨꯝ ꯀꯨꯜ ꯂꯣꯏꯖꯕꯒꯤ ꯋꯥꯇꯅꯦ ꯑꯣ ꯍꯗꯒꯦ ꯏꯥꯏ ꯏ ꯄꯦꯝ ꯑꯃ ꯄꯨꯔꯥ ꯔꯦ ꯐ꯭ꯂꯦꯛ ꯑꯣꯏꯔꯦ ꯍ ꯃ ꯌꯥꯝꯃꯤꯅꯤꯉꯦ
ꯀ ꯐꯪꯒꯤꯤ ꯀꯤꯅꯔꯦꯦ ꯑꯗꯨꯅ ꯑꯩꯅ ꯅꯣꯛꯅꯤꯡꯗꯨꯨꯁꯤ
ꯑ ꯑꯁ ꯑꯗꯨꯗꯤꯤꯗꯧꯔꯦ ꯐ꯭ꯂꯦꯛꯅ ꯑꯗꯨꯃꯥꯏꯅ ꯄꯨꯔꯥ ꯀꯟꯅꯣ ꯇꯧꯖꯦꯕ ꯃꯥꯥꯏ ꯍꯥꯟꯅꯒꯤ ꯌꯥꯩꯅꯤ ꯀꯥꯟꯂꯝꯗꯨꯗ ꯈꯔ ꯈꯔꯗꯤ ꯌꯥꯎꯖꯔꯤꯉꯣ
ꯇꯧꯊꯣꯔꯛꯄꯗ
ꯃꯥꯅꯤ ꯃꯥꯅꯤ ꯑꯩꯗꯤ ꯀꯩꯅꯣ ꯄꯨꯅ ꯑꯃꯨꯛ ꯔꯦꯐ꯭ꯂꯦꯛ ꯑꯣꯏꯕ ꯌꯦꯡꯅꯤꯡꯉꯤꯑ ꯃꯃꯕꯥꯅꯤ ꯄꯋꯥꯔ ꯌꯥꯎ ꯄꯨꯅꯥꯛꯇ ꯊꯣꯛꯃꯟꯗꯅ ꯄꯨꯒ ꯀꯩꯅꯣꯒ ꯄꯥꯕꯦꯜꯒ
ꯏꯁ
ꯃꯅꯤ ꯄꯔ ꯌꯥꯎꯕ ꯅꯥꯗꯗꯗ ꯄꯋꯥꯔꯒꯨꯝꯕ ꯁꯨꯄ꯭ꯔꯁꯤꯖꯟꯒꯨꯝꯕ ꯑꯗꯨꯝ ꯉꯥꯛꯇ ꯑꯣꯏꯕꯅꯤꯅ ꯈꯤꯇꯪ ꯀꯟ
ꯨꯠꯒꯨꯝꯕ ꯀꯩ ꯍꯟꯗꯛꯀꯤ ꯊꯣꯛꯈꯤꯕꯗꯣ ꯀꯩ ꯍꯥꯏꯕꯅꯣ ꯄꯥꯎ ꯑꯗꯨ ꯌꯦꯡꯒꯅꯤ ꯃꯃꯅꯤꯒꯤ ꯂꯩꯦꯇꯦꯠꯁꯨ ꯀꯩꯅꯣꯥ
ꯍꯟꯗꯛ ꯍꯟꯗꯛ ꯊꯣꯛꯈꯤꯕꯗꯣ ꯀꯪꯑꯕ
ꯐ ꯑꯣ ꯑꯣ ꯍꯣ ꯑꯗꯨꯁꯨ
ꯑꯩ ꯌꯦꯡ ꯂꯣꯏꯔꯦ
ꯅꯨꯡꯉꯥꯏꯕꯅꯦ ꯍꯥꯏꯕ
ꯑꯗꯣ ꯑꯩꯗꯤ ꯄꯤꯠꯕꯦꯛꯅ ꯍꯦꯜꯂꯤ
ꯈꯪꯗꯦ ꯑꯩꯗꯤ ꯄꯤꯠꯕꯦꯛ ꯁꯤꯖꯟ ꯇꯨꯗꯤ ꯅꯨꯡꯉꯥꯏꯇꯦ ꯋꯥꯟꯗꯤ ꯅꯨꯡꯉꯥꯏ
ꯍꯟꯗꯛꯗꯤ ꯑꯅꯤꯃꯛ ꯂꯣꯏꯃꯛ ꯅꯨꯡꯉꯥꯏ ꯑꯁ ꯄꯤꯠꯕꯦꯛꯇ ꯅꯣꯏꯅ ꯅꯨꯡꯉꯥꯏ ꯁꯤꯗ ꯅꯨꯡꯉꯥꯏꯇꯦ ꯍꯥꯏꯕꯣ ꯑꯩ ꯀꯩꯗ ꯅꯨꯡꯉꯥꯏꯇꯦ ꯁꯨꯝ ꯈꯪꯗꯦ ꯍꯥꯏꯕ ꯑꯃ ꯀꯩꯅꯣꯅ ꯄꯥꯕꯦꯜꯅ ꯋꯤꯌꯝ ꯋꯤꯂꯤꯌꯝ ꯍꯥꯏꯗꯅꯦ ꯑꯃ ꯀꯩꯅꯣ ꯁꯥꯏꯔꯣ ꯁꯥꯕꯗꯣ ꯃꯤꯜ ꯃꯤꯜꯇꯣ ꯑꯁꯦꯡꯕꯅ ꯃꯤꯜ ꯇꯧꯕꯗꯣ ꯑꯗꯨꯗꯨꯒ ꯀꯩꯅꯣ ꯐꯥꯕꯒꯤ ꯀꯩꯅꯣꯗꯨ ꯄꯨꯅ ꯁꯥꯎꯋꯤ ꯈꯪꯕꯩ ꯃꯥꯅ ꯄꯨꯔꯥ ꯌꯥꯝ ꯗꯦꯁꯄ꯭ꯔꯦꯠ ꯑꯣꯏꯅ ꯃꯉꯣꯟꯗ ꯀꯩꯅꯣ ꯇꯧꯕꯅꯤ ꯏꯟꯅꯔꯒ ꯑꯗꯨꯗꯒꯤ ꯀꯩꯅꯣ ꯇꯧꯋꯦ ꯍꯥꯏꯕ ꯑꯗꯨꯅꯦ ꯍ ꯑꯩꯅ ꯌꯥꯝ ꯌꯦꯡꯉꯦ ꯑꯗꯨꯏ ꯃꯇꯦꯛꯇ ꯑꯩꯉꯣꯟꯗ ꯌꯥꯝ ꯄꯥꯛ ꯌꯥꯝ ꯄꯥꯟꯈꯤꯕꯗꯣ ꯃꯥꯅ ꯌꯥꯝꯅ ꯕꯦꯁꯄꯦꯠ ꯑꯣꯏꯔꯒ ꯀꯩꯅꯣꯗ ꯄꯨꯗ
ꯇꯪꯉꯦ ꯑꯗꯥꯏ ꯃꯇꯥꯡꯗꯨ
ꯑꯗꯨꯏ ꯃꯇꯗꯥ ꯑꯩꯉꯣꯟꯗ ꯌꯥꯝꯅ ꯌꯥꯝ ꯃꯥꯟꯈꯤꯕ ꯍꯥꯏꯇꯥꯔꯦꯅꯦ
ꯑꯗꯨꯒꯨꯝꯕ ꯁꯨꯝ ꯌꯦꯡꯉꯒ ꯑꯗꯨꯒꯨꯝꯕ ꯁꯨꯝ ꯌꯦꯡ ꯃꯪꯗꯨ ꯅꯨꯄꯥꯅ ꯇꯥꯟꯅꯔꯝꯃꯤꯀꯣ
ꯅꯪꯅ ꯅꯨꯄꯥ ꯑꯣꯏꯔꯒ
ꯅꯠꯇꯦꯍꯦ ꯀꯣꯏꯏꯟ ꯏꯟꯅꯔꯝꯃꯤ
ꯀꯩꯅꯣ ꯅꯪ ꯐꯨꯏꯅ ꯌꯥꯝ ꯄꯥꯝꯃꯝꯗꯥꯏꯅ ꯐꯨꯏ ꯇꯣꯛꯈ꯭ꯔꯕ
ꯑꯉꯥꯏ ꯉꯛꯇꯣꯏꯗꯁꯨ ꯑꯩ ꯐꯣꯟ ꯉ ꯑꯩ ꯈꯪꯗꯦ ꯑꯩꯗꯤ ꯑꯗꯤ ꯏꯟꯇꯔꯦꯁ ꯐꯨꯅ ꯃꯥꯡꯕꯅꯤ ꯐꯣꯟꯗ ꯄꯥꯝꯗꯤ ꯄꯥꯝꯃꯦꯕꯀꯣ
ꯎꯝ ꯌꯥꯝ ꯌꯧꯗ꯭ꯔꯦꯕ ꯍꯥꯟꯅꯩ ꯇꯥꯏꯞꯇ
ꯍꯧꯖꯤꯛꯁꯦ ꯑ ꯌꯦꯡꯉꯤꯀꯥꯟꯗ ꯌꯥꯝ ꯉꯥꯎꯕꯤꯌꯨ ꯕ ꯑꯦꯗꯦꯟꯗꯣ ꯌꯥꯝ ꯀꯟꯅ ꯑꯃꯨꯛ ꯉꯥꯎꯔꯝꯃꯦ ꯀꯩꯅꯣꯒꯤꯗ
ꯑꯩꯗꯣ ꯅꯪ ꯕꯣꯇꯜ ꯀꯂꯦꯛ ꯇꯧꯔꯔꯝꯗꯥꯏꯅꯦ
ꯍꯣꯏ ꯑꯗꯣ ꯏꯂꯤꯌꯣꯗꯤ ꯐꯖꯩꯌꯦ ꯑꯗꯣ ꯑꯦꯗꯤꯟꯁꯤꯅ ꯑꯃꯨꯛ ꯀꯩꯒꯤꯅꯣ ꯈꯪꯂꯦ ꯃꯥꯏ ꯀꯦꯔꯦꯛꯇꯔꯗꯣ ꯌꯥꯝ ꯄꯥꯝꯒꯤꯝ ꯃꯁꯛꯇ ꯅꯠꯇꯦ ꯀꯦꯔꯦꯛꯇꯔ ꯍꯣꯏ ꯈꯪꯗꯦꯗ ꯍꯧꯖꯤꯛꯅ ꯑꯃꯨꯛ ꯀꯩꯅꯣ ꯄꯦꯕꯦꯛꯀꯤ ꯕꯦꯇꯝꯗ ꯑꯃꯨꯛ ꯉꯥꯎꯗꯧꯔꯦ
ꯑ ꯄꯦꯕꯦꯛꯀꯤ ꯐꯖꯩ ꯀꯣ ꯐꯖꯩ ꯍꯥꯏꯁꯤꯅꯤ ꯑꯩ ꯃꯁꯛꯇꯨ ꯌꯥꯝ ꯐꯖꯩ ꯑꯗꯨ ꯄꯥꯝꯃꯕꯨꯗꯤ ꯑꯣꯏꯗꯦꯗ ꯇꯁꯦꯡꯅ ꯑꯩ
ꯎ ꯑꯩꯗꯤ ꯃꯥꯒꯤ ꯃꯆꯤꯟꯗꯣ ꯄꯥꯝꯕ
ꯑꯣ ꯃꯥꯏ ꯃꯆꯦꯟ ꯃꯆꯦꯠꯇꯣ ꯌꯥꯝ ꯐꯖꯗ꯭ꯔ ꯑꯗꯨꯋꯥꯏꯗꯕꯨ ꯈꯪꯗꯦ ꯑꯃ ꯀꯩꯅꯣ ꯌꯥꯝ ꯖꯄꯥꯟꯅꯤꯁ ꯌꯥꯝ ꯃꯥꯜꯂꯦ ꯑꯩꯁꯦ ꯅꯣꯏꯅ
ꯃꯆꯤꯟꯗꯅꯦ ꯑꯅꯝꯕꯅ
ꯑꯗꯨꯒ ꯀꯩꯅꯣꯗꯨꯁꯨ ꯃꯁꯥꯗꯨꯁꯨ ꯀꯩ ꯍꯥꯏꯅꯤ ꯃꯌꯥ ꯌꯥ ꯀꯪꯕꯁꯨ ꯑꯣꯏꯗꯦ ꯑꯗꯨꯒ ꯍꯦꯛꯇ ꯕꯜꯛ ꯑꯣꯏꯕꯁꯨ ꯑꯣꯏꯗꯦꯗ
ꯑꯗꯨ ꯕꯣꯇ ꯁꯥꯕꯗ ꯆꯞ ꯆ ꯍꯥꯏ
ꯃꯥꯗꯨ ꯇꯣ ꯑꯣꯏꯔꯝꯃꯤꯗꯨꯏꯗꯤ ꯃꯥꯏ ꯅꯨꯄꯥ ꯑꯃꯗꯨꯗ
ꯑꯉꯥꯡ ꯌꯥꯝ ꯃꯥꯜꯂꯦ ꯍꯥꯏꯕꯣ ꯑꯣ ꯆꯍꯤ ꯇ꯭ꯋꯦꯟꯇꯤ ꯁꯤꯛꯁꯅꯦꯦ ꯑꯩ ꯍꯦꯟꯅꯈ ꯃꯉꯦ ꯑꯩ ꯍꯅꯨꯔꯦ
ꯃꯥꯗꯣ ꯇꯨꯊꯥꯎꯖꯟ ꯊ꯭ꯔꯤ ꯅꯠꯇ꯭ꯔꯣ ꯇꯨꯊꯥꯎꯖꯟ ꯂꯣ ꯑꯣ ꯑꯃꯗꯨ ꯊꯨ ꯊꯥꯎꯖꯟ ꯊ꯭ꯔꯤ ꯑꯣꯏ ꯃꯜꯂꯦ ꯃꯅꯦ ꯃꯅꯦ
ꯑꯗꯨꯗ ꯊ꯭ꯔꯤꯗꯨ ꯆꯍꯤ ꯇ꯭ꯋꯦꯟꯇꯤ ꯊ꯭ꯔꯤ ꯁꯨꯗꯣꯏ ꯅꯠꯇ꯭ꯔꯣ ꯃꯥ
ꯑꯣ ꯑꯗꯨ ꯀꯩꯅꯣꯗꯤ ꯑ ꯑꯩꯗꯤ ꯑꯩꯗꯤ ꯁꯤꯗꯣ ꯁꯤ ꯇꯜꯂꯤꯗꯣ ꯀꯤꯟꯒ ꯄꯥꯕꯗꯣ ꯑꯗꯨꯗ ꯑꯩꯈꯣꯏꯒ ꯆꯍꯤ ꯃꯥꯟꯅꯩꯅꯦ ꯃꯥꯗꯣ ꯃꯁꯛ ꯌꯥꯝ ꯑꯉꯥꯡ ꯃꯥꯜꯂꯦ ꯍꯥꯏꯕ ꯑꯩꯅ ꯍꯦꯟꯅꯍꯟ ꯃꯥꯜꯂꯦ ꯍꯥꯏꯕ ꯎꯝ